ꯍꯜꯂꯣ
ꯀꯩꯗꯧ ꯀꯩ ꯀꯩꯗꯧꯔꯒ ꯂꯩꯕ꯭ꯔꯅꯣ ꯀꯩꯗꯧꯔꯤ ꯀꯦ ꯇꯥꯏꯌꯦ
ꯇꯥꯕ꯭ꯔꯣ
ꯇꯥꯏꯌꯦ
ꯀꯔꯤꯅꯣ
ꯋꯥ ꯈꯔ ꯀꯟꯅ ꯉꯥꯡꯉꯨꯅꯤ ꯑꯁ ꯌꯥꯔꯦ ꯆꯣ ꯇꯥꯕ꯭ꯔꯣ ꯇꯥꯗꯣ ꯈꯔ ꯀꯟ ꯀꯟꯅ ꯉꯥꯡꯉꯣ ꯑꯁ ꯌꯥꯔꯣꯏ ꯑꯗꯨ ꯅꯠꯇ꯭ꯔꯗꯤ
ꯅ ꯅꯪꯒꯤ ꯐꯣꯟꯅ ꯃꯥꯜꯂꯦ ꯅꯪꯒꯤ ꯐꯣꯟꯅ ꯑꯣꯏꯔꯝꯒꯅꯤ ꯅꯪꯒꯤ ꯐꯣꯟꯒꯤ ꯄ꯭ꯔꯣꯕ꯭ꯂꯦꯝ ꯑꯣꯏꯔꯝꯒꯅꯤ
ꯑꯩꯒꯤ ꯐꯣꯟꯅꯦ ꯅꯠꯇꯦ ꯀꯅꯥ ꯀꯅꯥ ꯇꯨꯝꯂꯕꯣ ꯀꯅꯥ ꯀꯅꯥ ꯇꯨꯝꯕ꯭ꯔꯣ
ꯃꯤ ꯃꯤ ꯃꯤꯌꯥꯝ ꯇꯨꯝꯃꯤꯌꯦ ꯏꯃꯥꯟꯅꯕꯁꯤꯡ ꯏꯃꯥꯟꯅꯕꯤꯁꯤꯡ
ꯀꯅꯥ
ꯏꯃꯥꯟꯅꯕꯤꯁꯤꯡ
ꯅꯃꯥꯟꯅꯕꯤꯁꯤꯡ ꯑꯗꯣ ꯃꯤ ꯀꯌꯥꯅꯣ
ꯑꯍꯨꯝ
ꯑꯍꯨꯝꯔꯣ ꯑꯁ ꯑꯩꯁꯨ ꯂꯥꯛꯀꯦ ꯏꯃꯥꯟꯅꯕꯒ ꯑꯁꯦꯡꯕ꯭ꯔꯣ
ꯍꯣꯏ
ꯍꯧꯖꯤꯛ ꯂꯥꯛꯀꯦ
ꯍꯣꯏ ꯂꯥꯛꯑꯣ ꯂꯥꯛꯑꯣ
ꯅꯣꯏ ꯒꯦꯠ ꯍꯥꯡꯕꯤꯌꯨ ꯀꯣ
ꯍꯣꯏ ꯍꯥꯡꯕꯤꯒꯦ
ꯋꯥꯊꯤ ꯇꯧꯅꯨꯀꯣ
ꯑꯁ ꯋꯥꯊꯤ ꯅꯠꯇꯦꯗ ꯅꯣꯏꯕꯨꯁꯨ ꯃꯤꯁ ꯌꯥꯝ ꯇꯧꯋꯤꯗ
ꯈꯪꯉꯦꯗ
ꯅꯣꯏ ꯑꯍꯨꯝꯕꯨ ꯌꯥꯝꯅ ꯃꯤꯁ ꯇꯧꯏꯅꯦ
ꯅꯣꯏ ꯑꯍꯨꯝ ꯍꯥꯏꯒꯅꯨ ꯑꯩ ꯍꯥꯏꯌꯣ ꯅꯪ ꯅꯪꯕꯨ ꯍꯥꯏꯌꯣ
ꯑꯁ ꯅꯣꯏ ꯑꯍꯨꯝꯗꯨ ꯅꯣꯏ ꯑꯍꯨꯝꯕꯨꯅꯦ ꯑꯩ ꯑꯩꯈꯣꯏ ꯃꯤꯁ ꯇꯧꯕꯁꯦ
ꯈꯤꯗꯤ ꯑꯣꯏꯗꯕ ꯉꯥꯡꯅꯨ
ꯑꯁ ꯑꯣꯏꯗꯕꯨ ꯋꯥ ꯅꯠꯇꯦ ꯀꯔꯤꯅꯣ ꯅꯪꯁꯨ
ꯎꯝ
ꯍꯥ
ꯑꯣꯏꯗꯕ ꯋꯥꯅꯦ ꯀꯔꯤꯅꯣ
ꯅꯣꯏꯗꯤ ꯚꯣꯜ ꯌꯦꯡꯗ꯭ꯔꯣ
ꯍꯣꯏ ꯌꯦꯡꯗꯦ
ꯍꯥ
ꯂꯥꯏꯔꯤꯛ ꯄꯥꯒꯦꯅ ꯇꯧꯔꯒ
ꯈꯪꯗ꯭ꯔꯦꯗ ꯍꯧꯖꯤꯛꯀꯥꯟꯒꯤ ꯑꯉꯥꯡꯁꯤꯡꯁꯦ
ꯑ
ꯍ
ꯍ ꯈꯨꯄꯥꯛꯅ ꯊꯥꯅꯤꯀꯣ ꯑꯉꯥꯡ ꯑꯉꯥꯡ ꯀꯥꯏꯅ
ꯑꯉꯥꯡ ꯄꯤꯛꯂꯤꯕ ꯑꯉꯥꯡ
ꯆꯥꯎꯔꯤꯕ ꯑꯪꯀꯜ
ꯄꯤꯛꯂꯤꯕ ꯑꯉꯥꯡ ꯅꯣꯏ ꯅꯣꯏꯁꯦ ꯑꯥꯗꯋꯥꯏꯗ ꯀꯩꯅꯣ ꯅꯣꯏꯒꯤ ꯄꯨꯟꯐꯝ ꯀꯩꯗꯧꯉꯩꯅ ꯍꯥꯡꯕꯅꯣ ꯃꯤꯒꯤ ꯔꯦꯟꯗ ꯅꯁꯥ ꯅꯣꯏꯒꯤ ꯅꯁꯥ ꯅꯁꯥ ꯁꯥꯒꯤ ꯌꯨꯝ ꯅꯌꯨꯝꯗ ꯂꯩꯕ ꯌꯥꯗ꯭ꯔꯣ
ꯅꯪꯕꯨ ꯑꯩꯕꯨ ꯅꯪꯉꯣꯟꯗ ꯑꯩꯅ ꯊꯤꯟ ꯑꯩꯕꯨ ꯊꯤꯟꯕꯤꯌꯣ ꯍꯥꯏꯔꯒ ꯅꯪꯅ ꯊꯤꯟꯕꯤꯗꯦ
ꯑꯩꯅ ꯂꯥꯛꯑꯣ ꯍꯥꯏꯕ꯭ꯔꯥ ꯅꯪꯉꯣꯟꯗ ꯍꯥ
ꯑꯗꯨꯁꯨ ꯊꯤꯟꯕꯤꯕ ꯌꯥꯏꯅ
ꯑꯦ ꯑꯩꯉꯣꯟꯗ ꯑꯩ ꯑꯩꯒꯤ ꯌꯨꯝꯗ ꯑꯗꯨꯝꯅ ꯂꯥꯑꯗꯤ ꯊꯤꯟꯕꯤꯕ ꯌꯥꯕ ꯃꯤꯉꯣꯟꯗ ꯃꯤꯒꯤ ꯌꯨꯝꯗ ꯆꯠꯂꯒ ꯑꯩꯉꯣꯟꯗ ꯑꯃꯨꯛ ꯊꯤꯟꯕꯤꯌꯨ ꯀꯥꯏꯅ
ꯅꯪꯁꯨ ꯂꯥꯛꯑꯣ ꯍꯥꯏꯗꯔ꯭ꯤ ꯍꯥꯏꯗꯤꯅꯣ ꯑꯩꯗꯤ ꯂꯥꯛꯑꯣ ꯍꯥꯏꯕ ꯃꯇꯝꯗ ꯂꯥꯛꯄꯅꯤꯗ
ꯍꯌꯦꯡ ꯍꯌꯦꯡ ꯌꯨꯝ ꯆꯠꯂꯣꯀꯣ
ꯑꯩꯅ ꯂꯥꯛꯑꯣ ꯍꯥꯏꯕ ꯃꯇꯝꯗ ꯅꯪ ꯂꯥꯛꯇꯦ
ꯂꯥꯛꯑꯣ ꯅ ꯀꯧꯗꯦ ꯅꯪ ꯀꯔꯤ
ꯍꯌꯦꯡ ꯂꯥꯛꯑꯣꯅꯦ ꯑꯗꯨꯗꯤ ꯑꯩꯒꯤ ꯌꯨꯝꯗ
ꯑꯃꯨꯛ ꯊꯤꯡꯕꯤꯔꯒꯦ ꯍꯜꯂꯛꯑꯗꯤ
ꯅꯪꯉꯣꯟ ꯅꯪꯒꯤ ꯌꯨꯝꯗ ꯂꯥꯛꯑꯒ ꯂꯩꯌꯦ
ꯍꯣꯏ ꯂꯩꯕꯤ ꯂꯩꯌꯨꯅꯦ ꯑꯩ
ꯊꯥ ꯃꯔꯤ ꯃꯉꯥ ꯂꯩꯒꯦꯀꯣ ꯌꯥꯏꯅꯦ ꯌꯥꯏꯅꯦ
ꯂꯥꯛꯑꯣꯅꯦ ꯅꯣꯏ ꯅꯣꯏ ꯃꯤ ꯑꯍꯨꯝ ꯂꯥꯛꯑꯣ
ꯅꯪꯁꯦ ꯌꯝꯅ ꯋꯥꯊꯤ ꯇꯧꯅꯨ
ꯋꯥꯊꯤ ꯅꯠꯇꯦ
ꯊꯤ ꯅꯠꯇꯦ
ꯅꯥꯃꯗ ꯅꯃꯥꯟꯅꯕꯤ ꯑꯅꯤꯗꯤ ꯑꯥ ꯃꯣꯏ ꯑꯅꯤꯗꯤ ꯅꯨꯄꯥ ꯀꯣꯏꯕ꯭ꯔꯥ
ꯍꯣꯏ ꯃꯕꯥꯅꯤ ꯃꯄꯨ ꯂꯩꯕ ꯈꯛꯇꯅꯦ
ꯃꯄꯨ ꯇꯣꯉꯥꯂꯦ ꯀꯣꯏꯕ ꯇꯣꯉꯥꯂꯦ ꯀꯔꯤꯅꯣ
ꯀꯣꯏꯕ ꯂꯩꯕ ꯈꯛꯇꯅꯤ ꯍꯣꯏ
ꯍꯣꯏ ꯀꯣꯏꯕ ꯂꯩꯥꯏꯔꯗꯤ ꯃꯄꯨ ꯂꯩꯇꯦꯀꯣ
ꯃꯄꯨꯨ ꯂꯩꯌꯦ
ꯃꯄꯨ ꯂꯩꯔꯗꯤ ꯀꯣꯏꯕ ꯂꯩꯇꯦꯀꯣ
ꯑꯁ ꯋꯥꯊꯤ ꯅꯪꯁꯨ ꯅꯨꯄꯤ ꯂꯩꯔꯒ ꯌꯥꯝ ꯅꯨꯄꯤ ꯆꯣꯛꯄꯗꯣ ꯅꯪꯒꯤ ꯅꯨꯄꯤ ꯂꯩꯔꯒ ꯏꯀꯥꯏꯗ꯭ꯔꯣ
ꯑꯗꯨꯝ ꯐꯣꯟ ꯇꯧꯕꯅꯦ ꯅꯪ ꯅꯪꯁꯨ ꯅꯨꯄꯥ ꯀꯣꯏꯔꯒ ꯑꯩꯉꯣꯟꯗ ꯌꯥꯝꯅ ꯆꯣꯞꯄꯦꯅꯦ
ꯍ ꯍ ꯍ ꯍ ꯅꯪꯁꯦ ꯀꯅꯥꯔ
ꯍ ꯍ ꯍ ꯑꯩꯉꯣꯟꯗ ꯑꯩꯕꯨ ꯌꯥꯝ ꯆꯣꯞꯄꯦꯅꯦ ꯅꯪꯁꯨ ꯑꯁ ꯑꯩꯗꯤ ꯑꯩꯗꯤ ꯏꯀꯥꯏꯕ ꯏꯀꯥꯏ ꯃꯟꯕꯩꯀꯣ
ꯅꯪꯁꯦ ꯀꯅꯥꯔ ꯑꯃꯨꯛꯀ ꯍꯥꯏꯕꯤꯌꯣ
ꯅꯪꯁꯦ ꯑꯩꯔꯣ
ꯑꯩꯉꯣꯟꯗ ꯆꯣꯛꯄꯦꯅ ꯍꯥꯏꯌꯦ ꯏꯀꯥꯏꯗꯕ ꯏꯀꯥꯏꯕ ꯈꯪꯗꯕ ꯅꯃꯥꯏꯗꯣ ꯏꯀꯥꯏꯗ꯭ꯔꯣ
ꯀꯣ ꯑꯃꯨꯛ ꯊꯤꯟꯕꯤꯒꯦ
ꯍꯝ ꯁꯤꯗꯤ ꯑꯩꯅ ꯅꯉꯣꯟꯗ ꯉꯔꯥꯡ ꯊꯤꯟꯕꯤꯌꯣ ꯍꯥꯏꯔꯒ ꯅꯪ ꯊꯤꯟꯕꯤꯗꯕꯗꯣ
ꯀꯣ
ꯀꯥꯏꯗ꯭ꯔꯣ
ꯏꯀꯥꯏꯗꯕ ꯒꯤ ꯍꯥꯏꯕꯅꯦ ꯅꯪꯕꯨ ꯅꯪ ꯑꯩꯒꯤ ꯑꯩꯉꯣꯟꯗ ꯁꯣꯛꯔꯒ
ꯑꯩ ꯏꯀꯥꯏꯌꯦ ꯏꯀꯥꯏꯌꯦ ꯏꯀꯥꯏꯌꯦ ꯑꯩ ꯏꯀꯥꯏꯌꯦ ꯑꯩꯁꯦ ꯅꯪꯒꯤ ꯋꯥꯁꯤꯡ ꯃꯦꯆꯤꯟ ꯃꯥꯟꯕ꯭ꯔꯥ
ꯃꯥꯟꯕꯒꯤꯅꯦ
ꯇꯧꯅꯨ ꯅꯪꯒꯤ ꯅꯨꯄꯤꯕꯨ ꯍꯥꯏꯌꯣ
ꯑꯁ ꯑꯩꯒꯤ ꯅꯨꯄꯤꯗꯤ ꯈꯔ ꯂꯥꯞꯅ ꯂꯩꯕꯅꯤꯅꯀꯣ ꯁꯨ ꯁꯨꯅꯤꯡꯉꯦ ꯁꯨꯕꯤꯌꯨ ꯁꯨꯅꯤꯡꯉꯦ ꯁꯨꯅꯤꯡꯔꯁꯨ ꯁꯨꯕ ꯐꯪꯗꯕ ꯃꯥꯗꯤ
ꯈꯔ ꯈꯔ ꯂꯥꯞꯔꯒ ꯂꯩꯕꯁꯨ ꯂꯩꯔꯁꯨ ꯃꯥꯒꯤ ꯃꯉꯣꯟꯗꯗꯤ ꯋꯥꯛꯁꯤꯡ ꯃꯦꯆꯤꯟ ꯂꯩꯔꯝꯒꯅꯤ ꯑꯗꯣ ꯈꯔ ꯊꯨꯃꯟꯒꯅꯤꯕ ꯑꯗꯨ ꯑ ꯄꯤꯈ꯭ꯔꯣ ꯃꯉꯣꯟꯗ
ꯅꯪ ꯑꯩꯉꯣꯟꯗ ꯆꯣꯞꯄꯒꯤ ꯑꯩ ꯑꯗꯨꯝ ꯍꯥ ꯍꯥꯏ ꯍꯥꯏꯕꯅꯦꯗ
ꯆꯣꯞꯄꯒꯤ ꯑꯩ ꯁꯦꯒꯥꯏꯔꯣ ꯍꯥꯏ ꯇꯔꯦ ꯅꯪꯒꯤꯁꯦ
ꯀꯔꯤ ꯍꯥꯏꯕ꯭ꯔꯥ
ꯔꯣ ꯑꯁ ꯅꯪꯒꯤꯁꯦ ꯊꯝꯃꯣꯏ ꯁꯦꯒꯥꯏꯔꯣ ꯍꯥꯏꯇꯥꯔꯦ
ꯀꯅꯥꯒꯤ ꯊꯝꯃꯣꯏ
ꯑꯩ ꯀꯅꯥꯒꯤ ꯊꯝꯃꯣꯏ ꯁꯦꯀꯥꯏꯕ꯭ꯔꯥ
ꯅꯆꯤꯝꯗꯣ ꯅꯆꯤꯟꯗꯣ ꯌꯥꯝ ꯍꯩꯏꯕꯗꯣ
ꯑꯩ ꯑꯗꯣ ꯀꯅꯥꯒꯤ ꯊꯝꯃꯣꯏ ꯁꯦꯀꯥꯏꯕ꯭ꯔꯥ ꯍꯥ
ꯏꯀꯥꯏꯕꯁꯨ ꯈꯪꯗꯕ
ꯅꯪꯉꯣꯟꯗ ꯀꯔꯤꯒꯤ ꯏꯀꯥꯏꯒꯅꯤ
ꯅꯪꯁꯦ ꯂꯥꯏꯔꯤꯛ ꯄꯥꯔꯒ ꯂꯩꯕ꯭ꯔꯣ
ꯀꯤ ꯑꯌꯦꯡ ꯍꯌꯦꯡ ꯀꯗꯥꯏꯗ ꯆꯠꯀꯦꯔꯣ
ꯍꯌꯦꯡ ꯅꯅꯥꯛꯇ ꯂꯥꯛꯀꯅꯤ
ꯋꯥꯊꯤ ꯉꯥꯛꯇꯀꯣ ꯍꯌꯦꯡ ꯀꯗꯥꯏꯗ ꯆꯠꯀꯦꯌꯣ
ꯅꯪꯕꯨ ꯃꯤꯁ ꯌꯥꯝ ꯇꯧꯋꯦꯕ ꯑꯗꯣ ꯑꯩ ꯍꯌꯦꯡ ꯅꯅꯥꯛꯇ ꯂꯥꯛꯀꯅꯤꯀꯣ ꯑꯌꯨꯛ ꯑꯦꯟꯁꯥꯡ ꯑꯍꯥꯎꯕ ꯊꯣꯡꯕꯤꯌꯣ
ꯈꯪꯉꯦ ꯅꯪ ꯑꯩꯕꯨ ꯌꯥꯝ ꯆꯣꯞꯄꯦ ꯍꯥꯏꯕ
ꯀꯔꯤ ꯍꯥꯏꯕ꯭ꯔꯥ
ꯈꯪꯉꯦ ꯅꯪ ꯑꯩ ꯌꯥꯝꯕꯨ ꯑꯩ ꯑꯩꯉꯣꯟꯗꯪ ꯆꯣꯞꯄꯦ ꯍꯥꯏꯕꯪ
ꯂꯥꯛꯀꯦ ꯇꯧꯕꯅꯦꯗ ꯑꯗꯨ ꯑꯩ ꯂꯥꯛꯀꯦ ꯍꯥꯏꯔꯗꯤ ꯅꯪ ꯍꯔꯥꯎꯒꯅꯦꯕ
ꯍꯔꯥꯎꯠꯇꯦ
ꯑꯁ ꯍꯔꯥꯎꯒꯅꯤ ꯍꯥꯏꯗ꯭ꯔꯁꯨ ꯅꯪꯒꯤ ꯊꯃꯣꯏꯗꯨꯗꯤ ꯍꯔꯥꯎ ꯍꯔꯥꯎꯔꯝꯒꯅꯤ
ꯍꯣꯏꯔꯥꯎ ꯍꯔꯥꯎꯗꯦ ꯍꯔꯥꯎꯗꯦ ꯅꯪ ꯑꯣꯏꯅ ꯍꯔꯥꯎꯕ ꯃꯥꯜꯂꯦ
ꯇꯨ ꯀ꯭ꯂꯥꯁ ꯆꯠꯂꯅꯦ ꯅꯨꯡꯊꯤꯟꯗꯗꯤ ꯀꯔꯤꯅꯣ
ꯅꯪ ꯑꯣꯏꯅ ꯍꯔꯥꯎꯕ ꯃꯥꯜꯂꯦ
ꯍꯥꯥ
ꯅꯪ ꯑꯣꯏꯅ ꯍꯔꯥꯎꯕ ꯃꯥꯜꯂꯦ
ꯅꯪ ꯅꯪꯁꯨ ꯀ꯭ꯂꯥꯁ ꯅꯨꯡꯊꯤꯟꯗ ꯆꯠꯂꯅꯦ ꯅꯃꯥꯟꯅꯕꯤ ꯑꯅꯤꯗꯤ ꯆꯠꯂꯝꯒꯅꯤꯗ
ꯍꯣꯏ ꯆꯠꯀꯅꯤ ꯑꯩꯗꯤ ꯆꯠꯂꯣꯏꯌꯦ ꯅꯨꯄꯥ ꯅꯨꯄꯥ ꯀꯣꯏꯕ ꯆꯠꯀꯦ ꯑꯩꯗꯤ ꯍꯌꯦꯡ
ꯍꯁ ꯑꯩ ꯅꯉꯣꯟꯗ ꯀꯣꯏ ꯀꯣꯏꯕ ꯂꯥꯛꯀꯦ
ꯅꯃꯥꯏ ꯏꯀꯥꯏꯗ꯭ꯔꯣ ꯑꯩꯗꯤ ꯅꯨꯄꯥ ꯑꯇꯣꯞꯄꯒ ꯀꯣꯏꯅꯤ ꯀꯣꯏꯅꯤ ꯀꯣꯏꯕ ꯆꯠꯀꯦ
ꯑꯩꯉꯣꯟꯗꯁꯨ ꯀꯣꯏꯌꯣ ꯅꯨꯄꯥ ꯑꯃꯗꯁꯨꯁꯨ ꯀꯣꯏꯌꯣ ꯀꯣꯏꯕ ꯆꯠꯂꯣ
ꯅꯪꯒꯤꯁꯦ ꯑꯩꯉꯣꯟꯗ ꯌꯥꯝ ꯆꯣꯞꯄ ꯍꯥꯏꯕꯗꯨꯅꯦ
ꯍꯩꯁ
ꯑꯩꯉꯣꯟꯗ ꯌꯥꯝꯅ ꯀꯣꯏꯅꯤꯡꯕ ꯋꯥꯅꯦ ꯅꯪꯒꯤꯁꯦ
ꯑꯩꯉꯣꯟꯗ ꯆꯣꯞꯄꯒꯤ ꯑꯩ ꯍꯥꯏꯕꯅꯤꯗ
ꯅꯪꯒꯤꯁꯦ ꯑꯩꯉꯣꯟꯗ ꯌꯝꯅ ꯆꯣꯞꯄ ꯍꯥꯏꯕ
ꯄꯥꯝꯃꯗꯤ ꯄꯥꯝꯃꯦ ꯍꯥꯏꯌꯣ ꯀꯩꯁꯨ ꯀꯩꯗꯦ ꯏꯕꯥꯅꯤ ꯏꯕꯥꯅꯤ ꯈꯛꯇꯗꯤ ꯀꯩꯁꯨ ꯀꯩꯗꯦ ꯄꯥꯝꯃꯗꯤ ꯄꯥꯝꯃꯦ ꯍꯥꯏꯌꯨꯕ
ꯍꯌꯦꯅꯦ ꯑꯩ ꯅꯉꯣꯟꯗ ꯌꯥꯝ ꯄꯥꯝꯃꯦꯅꯦ ꯑꯗꯣ ꯍꯌꯦꯡ ꯑꯩꯒꯤ ꯌꯨꯝꯗ ꯂꯥꯛꯑꯣꯀꯣ
ꯊꯤꯗꯤ ꯑꯩꯒꯤ ꯑꯩꯁꯦ ꯀꯅꯥ ꯃꯥꯟꯕ꯭ꯔꯥ ꯑꯣꯛꯇꯣ ꯃꯥꯟꯕ꯭ꯔꯥ
ꯑꯠꯇꯣ ꯃꯥꯟꯗꯦꯅꯦ ꯃꯤ ꯃꯥꯜꯂꯦ
ꯑꯩꯗꯤ ꯈꯣꯡ ꯒꯔꯤꯁꯨ ꯂꯩꯇꯦ ꯈꯣꯡꯅ ꯆꯠꯄꯁꯨ ꯉꯝꯗꯦ ꯄꯩꯁꯥꯁꯨ ꯂꯩꯇꯦ
ꯑꯩ ꯑꯣꯠꯇꯣ ꯕꯔꯥ ꯉꯔꯥꯡ ꯊꯥꯕꯤꯕꯗꯤ ꯊꯥꯕꯤꯕꯗꯨꯗꯤ
ꯇꯨꯝ ꯑꯣꯛꯇꯣ ꯚꯔꯥ ꯅꯠꯇꯦꯝ
ꯅꯪ ꯑꯗꯨ ꯁꯥꯖꯟ ꯒ ꯅꯦꯕ꯭ꯂꯥꯒ ꯇꯂꯞ ꯆꯥꯅꯕ ꯅꯠꯇꯦꯅꯦ ꯑꯩꯅ ꯇꯥꯕꯤꯕꯗꯣ ꯑꯣꯇꯣ ꯕꯔꯥꯒꯤꯅꯦ
ꯆꯈ꯭ꯔꯦ ꯁꯖꯟꯒ ꯇꯂꯞ ꯆꯈ꯭ꯔꯦ
ꯍꯌꯦꯡ ꯂꯥꯛꯑꯣꯀꯣ ꯑꯩꯒꯤ ꯌꯨꯝꯗ ꯄꯨꯡ
ꯂꯥꯛꯀꯦ ꯂꯥꯛꯀꯦ
ꯑꯩꯠ ꯅꯥꯏꯟ ꯁ꯭ꯋꯥꯏꯗ ꯑꯣꯇꯣ ꯚꯔꯥ ꯑꯩ ꯄꯤꯕꯤꯒꯦ
ꯍꯣꯏ ꯍꯣꯏ ꯍꯣꯏ ꯅꯪ ꯂꯥꯛꯑꯣ ꯂ ꯂꯥꯎꯕ ꯂꯥꯛꯑꯣ ꯅꯪ
ꯑꯁ ꯑꯩꯗꯤ ꯍꯧꯒꯠꯄ ꯉꯝꯂꯣꯏꯅꯦ
ꯁꯤ ꯅꯪꯒꯤ ꯌꯨꯝꯗꯁꯨ ꯅꯠꯇꯅ ꯍꯧꯖꯤꯛ ꯂꯩꯔꯤꯁꯦ
ꯍꯧꯖꯤꯛꯇꯤ ꯑꯩꯒꯤ ꯌꯨꯝꯗ ꯅꯠꯇꯦ ꯕꯣꯜ ꯏꯃꯥꯟꯅꯕꯒꯤ ꯌꯨꯝꯗ ꯌꯦꯡꯉꯤꯕ ꯑꯗꯨ ꯌꯦꯡꯒ ꯑꯗꯨꯝ ꯂꯥꯎꯅꯦ ꯑꯩ ꯑꯣꯇꯣ ꯕꯥꯔꯥ ꯄꯤꯒꯦ ꯑꯗꯨꯒ ꯏꯕꯥꯅꯤ ꯊꯧꯃꯤꯅꯥꯁꯦ ꯑꯩ ꯑꯩꯁꯨ ꯁꯤ ꯑꯥꯏ ꯇꯤ ꯑꯥꯏꯗ ꯆꯠꯀꯅꯦꯕ ꯍꯌꯦꯡꯁꯦ ꯑꯦꯃꯤꯀꯥꯔꯠ ꯂꯧꯅꯕ ꯑꯩꯁꯨ ꯆꯠꯀꯅꯦꯕ
ꯎꯝ ꯑꯗꯣ ꯆꯥꯃꯤꯟꯅꯁꯦ ꯀꯣꯜ ꯇꯧꯔꯛꯑꯣꯀꯣ
ꯅꯠꯇꯦ ꯅꯪ ꯑꯌꯨꯛꯇ ꯑꯩꯒꯤ ꯌꯨꯝꯗ ꯂꯥꯛꯑꯣ ꯍꯥꯏꯕꯅꯤꯗ
ꯐꯤꯗꯤ ꯅꯪ ꯑꯥꯏꯇꯤ ꯑꯥꯏꯗ ꯆꯠ ꯆꯠꯈ꯭ꯔꯗꯤ ꯑꯩ ꯀꯩꯗꯧ ꯀꯩꯗꯧꯔꯅꯤ
ꯑꯃꯨꯛ ꯑꯥꯏ ꯇꯤ ꯑꯥꯏꯗꯗꯤ ꯊꯦꯡꯅ ꯆꯠꯀꯅꯤ ꯑꯗꯣ ꯏꯕꯥꯅꯤ ꯑꯗꯨꯝ ꯄꯨꯜꯂꯒ ꯄꯨꯟꯅ ꯑꯃꯨꯛ ꯂꯥꯛꯄ ꯌꯥꯏꯗꯅ
ꯕꯣꯜ ꯌꯦꯡꯈ꯭ꯔꯣ ꯌꯦꯡꯈ꯭ꯔꯣ ꯋꯥꯊꯤ ꯋꯥꯔꯦꯝ